ꯑꯥ
ꯎꯏꯔꯕ ꯇꯧꯔꯤꯗꯨꯅ
ꯐꯥꯏ
ꯎꯝ ꯅꯪ ꯅꯦꯠꯋꯥꯛꯇꯨꯗꯤ
ꯍꯥꯏꯕꯗ ꯍꯜꯂꯣ
ꯍꯜꯂꯣ ꯀꯣꯟ ꯣꯜ ꯔꯥ ꯍꯦ
ꯑꯜꯣ
ꯇꯥꯢꯌꯦ ꯇꯥꯗ꯭ꯔꯣ
ꯏꯟꯗꯤꯌꯥ ꯃꯥꯥꯡꯒꯦꯔꯥ
ꯅꯪ ꯅꯦꯠꯋꯥꯛꯇꯣ ꯌꯥꯗ꯭ꯔꯦ ꯇꯥꯔꯦ
ꯇꯥꯕ꯭ꯔꯣ
ꯇꯥꯏꯌꯦ ꯇꯗ꯭ꯔꯣ ꯇꯥꯢꯌꯦ ꯇꯥꯕ꯭ꯔꯣ ꯇꯥꯕ꯭ꯔꯣ
ꯃꯣꯢ ꯃꯣꯏ ꯇꯞꯅ ꯇꯞꯅ ꯆꯠꯄꯩꯅꯦ ꯇꯥꯏꯌꯦꯃꯤ ꯅꯪꯕꯨ
ꯅꯪꯒꯤꯁꯨ ꯇꯧꯋꯦ ꯑꯩꯉꯣꯟꯗ
ꯗꯦ ꯌꯥꯗꯦ
ꯇꯞ
ꯅꯪ ꯌꯥꯝ ꯐꯤꯒꯜꯂꯦ ꯇꯥꯏ ꯇꯥꯏ ꯇꯥꯏꯌꯦ ꯃꯤ ꯇꯥꯏꯌꯦꯕ
ꯀꯔꯦꯝꯅꯩꯔꯣ ꯅꯪꯒꯤꯁꯤ ꯍꯥꯥ
ꯎꯝ ꯆꯥꯛ ꯆꯥꯅꯔꯕꯣ
ꯆꯥꯗ꯭ꯔꯤꯌꯦ
ꯇꯞ ꯇꯞ ꯆꯠꯔꯦ ꯑꯩꯅ ꯉꯥꯡꯉꯤ ꯑꯩꯅ ꯉꯥꯡꯈꯤꯕꯁꯤꯅ ꯄꯨꯡ ꯀꯌꯥ ꯂꯩꯔ ꯇꯥꯕꯅꯣ ꯈꯪꯗꯦ
ꯑꯩꯅ ꯉꯥꯡꯕꯗꯤ ꯇꯞ ꯇꯞ ꯇꯥꯕ꯭ꯔꯥ
ꯑꯁ ꯇꯥꯢ ꯇꯥꯏ ꯄꯨꯡ ꯃꯨꯛ ꯂꯩꯔ ꯇꯥꯢ
ꯄꯨꯡ ꯃꯨꯛ ꯂꯩꯔ ꯇꯥꯏꯌꯦ
ꯑꯝ
ꯉꯥꯏꯍꯥꯛ ꯉꯥꯏꯍꯥꯛꯀ ꯂꯩꯔ ꯈꯨꯝꯃꯛꯢꯁꯤꯗꯤ
ꯑꯗꯨꯅꯦ ꯉꯥꯢꯍꯥꯛ ꯂꯩꯔꯒꯅꯦ ꯈꯨꯝꯃꯛꯢꯁꯦ
ꯑꯥ ꯑꯩꯅ ꯈꯜꯂꯤꯁꯦ
ꯎꯝ
ꯍꯥꯏꯗꯤ ꯑꯩꯒꯤ ꯑꯥꯏꯗꯤꯌꯥꯁꯦ ꯑꯩꯈꯣꯏꯒꯤ ꯄꯥꯅꯕ ꯀꯩꯅꯣ ꯑꯃ ꯂꯩꯗꯅ ꯄꯣꯠ ꯑꯃ
ꯎꯝ
ꯑꯗꯨꯗ ꯑꯗꯨꯝ ꯍꯥꯏꯗꯤ ꯑꯗꯨ ꯑꯣꯏꯅ ꯄꯥꯔꯕ
ꯎꯝ
ꯑꯩꯅ ꯍꯥꯏꯗꯤ ꯑꯃ ꯄꯥꯂꯣꯏꯔꯒ ꯅꯪꯅ ꯑꯃꯃꯨꯛ ꯄꯥꯔꯛꯑꯕꯀꯣ
ꯎꯝ
ꯑꯗꯨꯁꯨ ꯌꯥꯗ꯭ꯔꯣ
ꯋꯥꯟ ꯇꯥꯏꯝꯗ ꯗꯕꯜ ꯇꯧ
ꯍꯣꯏ ꯑꯗꯨꯅꯦ ꯍꯥꯏꯁꯦ ꯀꯣꯛꯁꯦꯁꯨ ꯍꯥꯏꯕꯗꯤ ꯋꯥꯟ ꯇꯥꯏꯝꯗ ꯗꯕꯜ ꯇꯧꯈꯠꯂꯒ ꯑꯗꯨ ꯇꯧꯅꯤꯡꯉꯕ ꯑꯩꯁꯦ
ꯃꯇꯝ ꯃꯥꯡꯍꯟꯅꯤꯡꯉꯛꯇꯕꯗꯣ
ꯃꯪꯍꯟꯅꯤꯡꯉꯛꯇꯕꯗꯣ ꯍꯥꯏꯗꯤ ꯃꯥꯡꯉꯁꯨ ꯑ ꯃꯇꯝ ꯃꯥꯡꯉꯁꯨ ꯑꯃꯨꯛꯇꯗꯗꯤ ꯑꯅꯤ ꯇꯗꯤ ꯇꯧꯍꯧꯋꯤꯗꯅ
ꯃꯥꯅꯦ
ꯆꯦꯅꯤꯗꯥ ꯑꯩ ꯈꯜꯂꯤꯁꯦ
ꯑꯩꯒꯤ ꯂꯣꯏꯔꯦ ꯍꯥꯏꯔꯒ ꯅꯪꯒꯤ ꯑꯃꯨꯛ ꯄꯥꯔꯛꯄꯗꯣ
ꯆꯥꯛ ꯆꯥꯅꯔꯕꯣ
ꯆꯥꯗ꯭ꯔꯤꯌꯦ
ꯎꯝ ꯀꯩ ꯌꯦꯟꯖꯥꯡ ꯊꯣꯡꯖꯥꯠꯅꯣ
ꯑ ꯑꯗꯨꯗꯤ ꯑꯩꯁꯨ ꯈꯪꯗ꯭ꯔꯦ ꯀꯩꯅꯣ ꯇꯧꯔꯦ ꯅꯪ ꯑ ꯀꯩꯅꯣ ꯇꯧꯔꯝꯗꯧ ꯃꯥꯜꯂꯦ ꯁꯟ ꯇꯧꯔꯝꯗꯧ ꯃꯥꯜꯂꯦ
ꯑꯁ ꯇꯥꯕ ꯌꯥꯗꯕ ꯋꯥ ꯑꯗꯨꯒꯨꯝꯕ ꯄꯛ ꯅꯠꯇꯦꯗ ꯅꯣꯏ ꯑꯩꯈꯣꯏ ꯆꯥꯔꯒ ꯍꯦꯛꯇ ꯆꯥꯅꯤ ꯍꯥꯏꯕꯗꯨꯗꯤ ꯐꯖꯗꯦꯍꯦ
ꯑꯣ ꯑꯩꯅ ꯑꯩꯅ ꯑꯩꯅ ꯈꯟꯖꯕ ꯑꯃ ꯂꯩꯕ ꯍꯥꯏꯇꯥꯔꯦ ꯑꯗꯨꯗ ꯑꯣꯏꯔꯝꯗꯧ ꯃꯟꯕ ꯁꯟꯒ ꯇꯧꯔꯝꯗꯧ ꯃꯥꯟꯕ ꯍꯥꯏꯇꯥꯔꯦ ꯉꯁꯤꯁꯦ
ꯎꯝ ꯑꯩ ꯀꯩꯅꯣ ꯑꯃ ꯇꯧꯕꯅꯦ ꯉꯁꯥꯏ ꯍꯥꯏꯈ꯭ꯔꯃꯤꯗ ꯁꯤꯡꯖꯨ ꯀꯩꯅꯣꯗꯨ ꯇꯧꯔꯦꯗ ꯃꯤꯃꯤ ꯁꯤꯡꯖꯨ ꯑꯃꯁꯨ ꯌꯥꯎꯁ ꯈꯜꯂꯦ ꯃꯇꯥꯏꯗ ꯍꯌꯦꯡꯗꯤ ꯀꯩꯅꯣ ꯈꯜꯂꯤꯌꯦ ꯑꯩꯁꯦ ꯎꯇꯤ ꯑꯃ ꯆꯥꯔꯒ ꯑꯗꯨꯗꯨꯒ
ꯎꯇꯤꯗꯤ ꯉꯁꯥꯏ ꯑꯌꯨꯛ ꯆꯥꯏꯌꯦ
ꯑꯁ ꯎꯇꯤ ꯆꯥ ꯆꯥꯔ ꯅꯇꯣꯝ ꯅꯇꯣꯝ ꯆꯥꯅꯔꯕꯣ ꯍꯥꯏꯁꯦ
ꯎꯇꯤ ꯆꯥꯏ ꯏꯇꯣꯝ ꯏꯇꯣꯝ ꯆꯥꯅꯔꯦ ꯍꯧꯖꯤꯛꯀꯟ ꯍꯧꯖꯤꯛꯀ ꯉꯁꯥꯏ ꯄꯨꯡ ꯕꯔꯣ ꯀꯩꯅꯣꯗ ꯆꯥꯛ ꯂꯣꯏꯌꯦ ꯄꯨꯡ ꯇꯔꯥꯃꯊꯣꯏꯔ ꯕꯥ ꯕꯥꯔꯣꯗ ꯆꯥꯛ ꯆꯥꯏꯌꯦ
ꯑꯁꯦꯡꯕꯩꯅꯦ
ꯍꯥ ꯅꯣꯏ ꯕꯥꯔꯣꯗ ꯆꯥꯏ ꯊꯦꯡꯕ ꯑꯩꯗꯤ ꯑꯩ ꯍꯧꯒꯠꯄꯩ ꯃꯇꯝꯅꯤ ꯑꯗꯨꯅ
ꯒꯨꯗ ꯃꯣꯔꯅꯤꯡ ꯑꯣꯏꯔꯤꯕ
ꯒꯨꯨꯗ ꯃꯣꯔꯅꯤꯡꯅꯤ ꯗꯥꯏꯔꯦꯛ
ꯑ ꯀꯩꯅꯣ ꯀꯔꯤꯑꯕ ꯀꯩꯅꯣꯝ ꯍꯥꯏꯒꯦ ꯇꯧꯈꯤꯕꯅꯤꯅꯦ
ꯍꯥꯏꯅꯤꯡꯕꯗꯣ ꯍꯥꯏꯌꯣ ꯉꯥꯡꯅꯤꯡꯕꯗꯨꯣ ꯉꯥꯡꯉꯣ
ꯑꯩꯁꯦ ꯌꯥꯝ ꯊꯤꯅ ꯑ ꯋꯥꯈꯜ ꯂꯩꯕꯒꯤ ꯋꯥꯉꯥꯡ ꯁꯉꯥꯡ ꯈꯔ ꯇꯧꯗ ꯌꯥꯗ꯭ꯔꯦ
ꯑꯣ
ꯅꯪ ꯍꯟꯗꯛ ꯑꯃ ꯄ꯭ꯔꯣꯖꯦꯛ ꯑꯃ ꯇꯧꯒꯤꯕꯗꯣ ꯀꯃꯥꯏꯅ ꯇꯧꯒ꯭ꯔꯒꯦ
ꯄ꯭ꯔꯣꯖꯦꯛꯇꯣ ꯂꯣꯏ ꯀꯩꯅꯣ ꯀꯩꯅꯣꯅꯤꯗ ꯑ ꯑ ꯀꯩ ꯍꯥꯏꯅꯤ ꯑꯩꯈꯣꯏꯒꯤ ꯀꯩꯅꯣ ꯑꯦ ꯊꯕꯛ ꯐꯪꯗ꯭ꯔꯤꯕ ꯃꯌꯥꯝꯁꯦ ꯊꯕꯛ ꯐꯪꯍꯟꯒꯦꯅ
ꯐꯪꯗꯕ ꯃꯌꯥꯝꯁꯦ ꯈꯖꯤꯛ ꯈꯖꯤꯛꯇ ꯑꯣꯏꯁꯨ ꯐꯪꯍꯟꯒꯦꯅ ꯑꯗꯨ__
ꯑꯈꯣꯏ ꯃꯥꯅꯦ
ꯑꯦ ꯑꯩꯗꯤ ꯀꯩꯅꯣꯝꯃ ꯇꯧꯔꯤꯅꯦ ꯀꯟꯅ ꯑ ꯊꯕꯛ ꯑꯩꯈꯣꯏ ꯑꯩꯈꯣꯏ ꯀꯣꯂꯦꯖꯀꯤ ꯊꯕꯛ ꯑꯃ ꯂꯥꯛꯑꯦ
ꯑꯥ
ꯑꯗꯨꯗꯨꯒꯤ ꯑꯛ ꯀꯩꯅꯣ ꯑꯥ ꯃꯣꯏ ꯍꯥꯏꯖꯦ ꯀꯩꯅꯣ ꯇꯧꯔꯛꯑꯣ ꯁꯤꯅꯤ ꯅꯪ ꯑꯥ ꯋꯦꯕꯁꯥꯏꯠ ꯑꯃ ꯁꯦꯝꯃꯛꯑꯣ ꯁꯤꯅꯦ
ꯎꯝ
ꯑꯗꯨꯗꯨꯒꯤ ꯑꯗꯨ ꯁꯦꯝꯕ ꯍꯩꯕꯗ ꯃꯣꯏ ꯍꯥꯏꯁꯦ ꯑꯗꯨꯒꯤ ꯄ꯭ꯔꯣꯛ ꯀꯩꯅꯣꯗꯣꯝ ꯁꯦꯝꯕ ꯀꯥꯟꯗ ꯐꯥꯏꯚ ꯑꯦꯜ ꯑꯗꯥꯏꯃꯨꯛ ꯄꯤꯅꯤ ꯍꯥꯏꯌꯦꯕ
ꯐꯥꯏꯚ ꯀꯦ ꯑꯣ
ꯆꯥꯎꯌꯦꯕ
ꯎꯝ
ꯑꯗꯨꯗꯨꯅ ꯑꯩꯁꯨ ꯑꯗꯨ ꯁꯦꯝꯅꯕꯅꯦꯅ ꯀꯟꯅ ꯍꯣꯠꯅꯔꯤ ꯍꯧꯖꯤꯛꯀꯥꯟꯁꯦ
ꯑꯣ ꯑꯣ
ꯀꯩꯅꯣ ꯄꯥꯏꯊꯟꯁꯨ ꯆꯪꯉꯦ ꯑꯗꯨꯗꯩꯗꯤ ꯁꯤ ꯄ꯭ꯂꯁ ꯄ꯭ꯂꯁꯁꯨ ꯆꯪꯉꯦꯀꯣ
ꯎꯝ
ꯑꯗꯨꯒ ꯂꯦꯡꯒ꯭ꯋꯦꯁ ꯑꯍꯨꯝꯃꯨꯛ ꯆꯪꯕꯅꯤꯅꯦ ꯑ ꯀꯩꯅꯣꯕꯨꯗꯤ ꯑꯗꯨꯝ ꯆꯪꯉꯦ ꯍꯥꯏꯁ ꯇꯤꯃꯦꯝ ꯑꯦꯜꯒ ꯁꯤ__ ꯁꯤ ꯑꯦꯁ ꯑꯦꯁ ꯀ ꯖꯕꯥ ꯁꯀ꯭ꯔꯤꯞꯀꯗꯤ ꯑꯗꯨꯝ ꯑꯍꯨ ꯁꯤ ꯑꯍꯨꯝꯖꯤꯝꯗꯤ ꯆꯪꯉꯦ
ꯍꯩꯁꯇꯤꯃꯦꯜꯗꯤ ꯕꯦꯁꯤꯛꯅꯤ ꯀꯩꯅꯣ
ꯍꯣꯏ ꯑꯗꯨ ꯑꯗꯨꯒꯤꯗꯣꯝꯗꯤ ꯑꯗꯨꯝ ꯆꯪꯉꯦ ꯑꯗꯨ ꯕꯦꯁꯤꯛꯇꯣꯝꯗꯤ ꯍꯩꯁꯇꯤ ꯃꯦꯝ ꯑꯦꯜꯒ ꯁ__ ꯁꯤ ꯁꯤꯞ ꯀꯩꯅꯣ ꯁꯤꯞ ꯁꯤ ꯑꯦꯁ ꯑꯦꯁꯅꯦ ꯑꯗꯨꯒ ꯆꯕꯥ ꯁꯀ꯭ꯔꯤꯞꯀ
ꯎꯝ
ꯑꯗꯨ ꯐꯥꯏꯚ ꯌꯔꯗꯣ ꯐꯪꯉꯗꯤ ꯌꯥꯔꯦ ꯀꯩꯅꯣ
ꯌꯥꯔꯦ ꯏꯐꯣꯔꯠꯅꯦ ꯆꯪꯗꯣꯏꯁꯦ ꯑꯗꯨꯗ ꯆꯪꯗꯣꯏꯁꯦ ꯏꯐꯣꯔꯠꯅꯦ ꯅꯪꯒꯤ
ꯃꯥꯅꯦ ꯑꯩꯒꯤ ꯑꯦꯐꯔꯠ ꯑꯗꯨꯗꯨꯅ ꯇꯨꯝꯕ ꯆꯥꯕ ꯈꯪꯗꯅ ꯕꯣꯜ ꯌꯦꯡꯕ
ꯎꯝ
ꯑꯗꯨꯒ ꯑꯦꯑꯥꯏꯗ ꯁꯦꯝꯍꯟ ꯑꯗꯨꯒ ꯑꯦꯑꯥꯏꯗ ꯁꯦꯝꯍꯟꯕ
ꯑꯦꯍ ꯑꯦꯑꯥꯏꯅꯤ__ ꯁꯦꯝꯍꯜꯂꯁꯨ ꯃꯣꯏ ꯍꯥꯏꯔꯤ ꯃꯑꯣꯡꯁꯤꯡꯗꯨꯗꯗꯤ ꯑꯦ ꯑꯥꯏꯗꯗꯤ ꯄꯩꯁꯥ ꯇꯤꯡꯉꯅꯤꯌꯦ__
ꯇꯤꯡꯅꯤꯌꯦ
ꯑꯗꯣ ꯎꯝ ꯀꯩꯅꯣ ꯎꯝ ꯍꯥꯏꯗꯤ ꯎꯝ ꯑꯗꯨꯝ ꯀꯩꯅꯣ ꯈꯪꯅꯤꯗ ꯃꯣꯏꯅ ꯃꯣꯅꯤꯇꯔ ꯂꯣꯏ ꯇꯧꯅꯤꯌꯦ ꯑꯗꯨꯒ ꯍꯥꯏꯗꯤ ꯁꯦꯝꯕꯒꯤ ꯃꯑꯣꯡꯗꯣ
ꯎꯝ ꯑꯦꯛꯁꯄ꯭ꯂꯦꯟ ꯑꯃꯨꯛ ꯇꯧꯗꯣꯏꯅꯦꯕ
ꯎꯝ ꯑꯦꯛꯁꯄ꯭ꯂꯦꯟ ꯍꯥꯏꯗꯤ ꯄ꯭ꯔꯖꯦꯟꯇꯦꯁꯟꯒꯤ ꯇꯥꯏꯞ ꯇꯧꯋꯦꯕ
ꯎꯝ
ꯁꯥꯡꯖꯨ ꯁꯥꯡꯉꯦ ꯃꯣꯏꯅ ꯄꯤꯔꯤꯁꯦ ꯀꯩꯅꯣꯅꯦ ꯁꯦꯃꯦꯁꯇꯔ ꯑꯃꯅꯤ ꯄꯨꯂꯞ ꯄꯤꯔꯤꯁꯦ ꯑꯩꯈꯣꯏ ꯁꯥꯇꯔꯎꯝ ꯂꯣꯏꯃꯛꯇ ꯄꯤꯕꯅꯦꯗ
ꯑꯣ ꯑꯣ
ꯑꯗꯨꯗꯨꯒ
ꯄ꯭ꯔꯣꯁꯦꯁ ꯀꯌꯥꯝ ꯆꯪꯁꯤꯜꯂꯒꯦ ꯀꯃꯥꯏ ꯇꯧꯔꯒꯦ
ꯄ꯭ꯔꯣꯁꯦꯁ ꯍꯧꯗ꯭ꯔꯤ
ꯑꯣ ꯑꯣ ꯀꯟꯅ ꯔꯤꯁꯥꯔꯁ ꯇꯧꯔꯤꯕꯀꯣ
ꯀꯟꯅ ꯀꯩꯅꯣ ꯇꯧꯔꯤ ꯍꯣꯠꯅꯔꯤ ꯍꯥꯏꯇꯥꯔꯦ ꯍꯣꯠꯅꯔꯤꯁꯤ ꯀꯩꯒꯤꯅꯣ ꯕꯣꯜ ꯌꯦꯡ ꯌꯦꯡꯗꯨꯅ ꯍꯣꯠꯅꯔꯤ
ꯎ ꯎꯝ
ꯎꯝꯝ ꯑꯁ ꯑꯩꯗꯤ ꯀꯩꯅꯣꯒꯤ ꯋꯥꯔꯤ ꯌꯥꯝ ꯇꯧꯅꯤꯡꯉꯦꯗ ꯁꯤꯗꯤ
ꯍꯥꯏꯔꯛꯎꯅꯦ ꯅꯪ ꯍꯥꯏꯅꯤꯡꯕꯗꯣ ꯍꯥꯏꯌꯨꯅꯦ
ꯑꯩ ꯍꯥꯏꯅꯤꯡꯕ ꯋꯥꯔꯤꯁꯦ ꯃꯊꯪꯗ ꯑꯣꯏꯅ ꯍꯥꯏꯒꯦꯁꯦ ꯍꯟꯗꯛ ꯉꯁꯤꯗꯤ ꯌꯥꯔꯔꯣꯏ
ꯎꯝ
ꯍꯥꯏꯗꯤ ꯑꯩ ꯇꯧꯔꯛꯀꯦ ꯑꯩ ꯑꯗꯨꯝ ꯅꯩꯔꯛꯀꯦ ꯀꯩꯗꯧꯔꯒꯦ ꯎꯝꯝꯝ
ꯅꯪꯅ ꯅꯩꯔꯛꯄꯗꯨꯅꯦ ꯉꯥꯏꯔꯤꯕꯁꯦ ꯃꯌꯥꯝ ꯍꯧ ꯍꯧ ꯇꯧꯗꯅ
ꯑꯦ ꯀ ꯅꯣꯏ ꯍꯤꯡꯒꯣꯜꯗ ꯀꯩꯀꯩ ꯊꯥꯔꯤꯒꯦ
ꯑꯩꯈꯣꯏ ꯈꯥꯃꯦꯟ ꯊꯥꯔꯤ ꯃꯥꯏꯔꯦꯟ ꯊꯥꯔꯤ ꯑꯇꯩ ꯑꯇꯩꯗꯤ ꯀꯌꯥ ꯊꯥꯗ꯭ꯔꯦꯗ
ꯍ ꯑꯩꯈꯣꯏꯒꯤ ꯀꯩꯅꯣꯗꯣ ꯈꯪꯕ꯭ꯔꯥ ꯑꯩꯈꯣꯏ ꯁꯨꯃꯥꯡꯗ ꯑꯃ ꯄꯥꯛꯅ ꯀꯩꯅꯣꯃꯨꯛ ꯂꯝ ꯁꯪꯉꯝ ꯑꯍꯨꯝꯃꯨꯛꯀ ꯂꯩꯗꯅ
ꯑꯥ
ꯅꯪ ꯈꯪꯕ ꯅꯠꯇ꯭ꯔꯣ
ꯈꯪꯉꯦ ꯈꯪꯉꯦ
ꯑꯗꯨꯒꯤꯗꯨꯗ ꯀꯩꯅꯣ ꯇꯧꯔꯦ ꯑ ꯍꯟꯗꯛꯇꯤ ꯑ ꯈꯨꯠꯊꯥꯑꯝ ꯊꯥꯒꯦ ꯃꯤꯁꯨ ꯄꯩꯁꯥꯁꯨ ꯇꯥꯟꯕ ꯌꯥꯕ ꯃꯑꯣꯡꯗ ꯑꯦꯄꯜ ꯊꯥꯕꯗꯣ
ꯎꯝ
ꯑꯗꯨꯗꯣ ꯄꯔꯦꯡ ꯜꯜꯑꯣꯏꯅ ꯊꯥꯗꯣꯔꯦ ꯍꯧꯗꯣꯔꯦ ꯑꯗꯨꯗꯨꯒꯤ ꯄ꯭ꯔꯣꯖꯦꯛ ꯇꯣ ꯑꯗꯨꯝꯁꯨ ꯍꯧꯒꯦꯅꯀꯣ
ꯎꯝ
ꯑꯦꯄꯜ ꯄꯔꯦꯡꯑꯝꯒ ꯑꯗꯨꯒ ꯆꯦꯔꯤꯒ ꯆꯦꯔꯤꯒ ꯄꯨꯟꯅ ꯊꯥꯒꯦ ꯇꯧꯕ
ꯎꯝ
ꯌꯥꯔꯣꯏꯗ꯭ꯔꯣ
ꯌꯥꯅꯤ ꯌꯥꯅꯤ ꯑꯗꯣ ꯀꯩꯅꯣ ꯂꯩꯕꯥꯛꯇꯣ ꯀꯃꯥꯏꯅ ꯇꯧꯒꯦ ꯆꯤꯡ ꯂꯩꯕꯥꯛ ꯑꯣꯏꯅ ꯇꯧꯕ꯭ꯔꯥ ꯀꯃꯥꯏꯅ ꯇꯧꯒꯦ
ꯂꯩꯕꯥꯛꯁꯦ ꯀꯩꯅꯣꯅ ꯍꯥꯏꯌꯦ ꯈꯣꯕꯥꯅ ꯍꯥꯏꯕꯗꯣ ꯃꯣꯏꯒꯤ ꯀꯩꯅꯣꯁꯤꯡꯗꯨꯒ ꯍꯥꯏꯗꯤ ꯁꯤꯒꯤ ꯂꯧꯗꯣꯔꯤ ꯃꯤꯁꯤꯡꯗꯣ ꯄꯥꯝꯕꯤꯗꯣ ꯑꯗꯨ ꯂꯧ ꯑꯗꯨꯏ ꯃꯤꯁꯤꯡꯗꯨꯗ ꯀꯩꯅꯣ ꯇꯧꯅꯤ ꯍꯥꯏ ꯍꯥꯏꯗꯤ ꯃꯣꯏꯒꯤ ꯍꯥꯏꯗꯤ ꯀꯩ ꯍꯥꯏꯅꯤ ꯍꯣꯏ ꯑꯗꯨꯝꯕ ꯈꯪꯅꯕ ꯕꯣꯠꯅꯤꯁꯀ ꯍꯥꯏꯒꯗ꯭ꯔꯥ
ꯎꯝ ꯑꯦ
ꯀꯩꯕꯨ ꯍꯥꯏꯗꯣꯏꯅꯣ ꯈꯪꯗ꯭ꯔꯦꯗ ꯑꯩꯒꯤꯔꯀꯜꯆꯔ ꯒꯤ ꯃꯤ ꯃꯤ ꯃ ꯑꯗꯤ ꯑꯗꯨꯒꯤ ꯃꯤ ꯑꯃ ꯑꯈꯪꯕ ꯑꯍꯩꯕ ꯀꯥꯏ ꯍꯥꯏꯇꯥꯔꯦꯀꯣ
ꯎꯝ
ꯑꯗꯨ ꯑꯃ ꯂꯥꯛꯑꯒ ꯑꯗꯨꯒ ꯍꯥꯏꯗꯤ ꯑꯩꯈꯣꯏꯒꯤ ꯃꯐꯝꯗꯨꯒꯤ ꯋꯦꯗꯔ ꯀꯩꯀꯥ ꯂꯣꯏ ꯌꯦꯡꯁꯤꯟꯅꯤ ꯍꯥꯏꯔꯝꯃꯦꯕ
ꯎꯝ ꯑꯗꯨ ꯀꯩꯅꯣ ꯇꯧꯕꯗꯤ ꯀꯩꯅꯣ ꯑꯦꯄꯜꯗꯨꯗ ꯀꯩꯅꯣ ꯀꯨꯡꯅ ꯀꯨꯡꯅ ꯊꯥꯕ ꯌꯥꯗꯕꯅꯤꯅ ꯀꯩꯅꯣ ꯍꯥꯏꯗꯤ ꯂꯝ ꯈꯔ ꯀꯩꯅꯣ ꯇꯧꯔꯒ ꯗ꯭ꯔꯥꯒꯣꯟ ꯐ꯭ꯔꯨꯠ ꯀꯩꯀꯥꯁꯨ ꯑꯗꯨꯝ ꯊꯥꯕ ꯌꯥꯏ ꯀꯩꯅꯣ
ꯎꯝ ꯊꯥꯖꯦ ꯑꯌꯥꯕꯈꯩꯁꯤꯡꯗꯣ ꯑꯗꯨꯝ ꯇꯧꯁꯤꯜꯂꯗꯕꯅꯤ ꯍꯟꯗꯛꯇꯤ
ꯑꯩꯅ ꯅꯍꯥꯟꯃꯨꯛ ꯑꯃ ꯀꯛꯆꯤꯡꯗ ꯀꯩꯅꯣ ꯑꯦꯄꯜ ꯐꯥꯔꯝ ꯑꯃ ꯆꯠꯂꯨꯏꯕꯀꯣ
ꯑꯥ
ꯃꯣꯏꯗꯨꯅ ꯂꯝ ꯈꯔ ꯆꯥꯎꯋꯦ ꯑꯗꯣ ꯁꯨꯃꯥꯏꯅ ꯊꯥꯎꯔꯛꯑ ꯀꯩꯅ ꯑꯦꯄꯜꯁꯤꯅ ꯃꯣꯏ ꯁꯪꯉꯝ ꯀꯌꯥꯃꯨꯛ ꯑꯣꯏꯗꯣꯏꯅꯣ ꯈꯪꯗ꯭ꯔꯦꯁꯦ ꯌꯥꯝ ꯆꯥꯎꯅ ꯊꯥꯎꯍꯧꯔꯦ ꯁꯥꯡꯅ ꯀꯣ ꯑꯗꯨꯃꯥꯏꯅ ꯇꯧꯔ ꯊꯥꯏ ꯑꯗꯨꯒ ꯅꯥꯀꯟ ꯑꯝꯗꯅ ꯗ꯭ꯔꯥ ꯍꯥꯏꯗꯤ ꯗ꯭ꯔꯥꯒꯣꯟ ꯐ꯭ꯔꯨꯠꯀꯤꯗꯤ ꯂꯝ ꯌꯥꯝꯅ ꯀꯟꯗꯦꯕꯀꯣ ꯌꯥꯝ ꯌꯥꯝ ꯀꯟꯅ ꯂꯟꯗꯕꯤ ꯌꯥꯏꯑꯕ ꯃꯣꯏꯒꯤꯅ ꯑꯃ
ꯎꯝ....
ꯑ ꯑꯗꯨꯃꯥꯏꯅ ꯇꯧꯔꯒ ꯊꯥꯑꯣꯕ ꯗ꯭ꯔꯥꯒꯣꯟ ꯐ꯭ꯔꯨꯠꯀꯗꯣ ꯄꯥꯜꯂ ꯌꯦꯕ ꯌꯥꯝ ꯅꯨꯡꯉꯥꯏꯑꯕ
ꯑꯁ ꯀꯩꯅꯣꯅꯦ ꯑꯩꯈꯣꯏꯁꯨ ꯊꯥꯗꯣꯏꯅꯤꯕ ꯑꯩꯈꯣꯏꯁꯨ ꯂꯝ ꯆꯥꯎꯔꯤꯁꯤꯗꯤ ꯀꯩꯅꯣ ꯁꯤꯗ ꯂꯩꯁꯦ ꯅꯪ ꯎꯔꯤꯕꯗ ꯈꯪꯉꯤꯗꯨꯗꯤ
ꯃꯥꯅꯦ
ꯌꯥꯝ ꯌꯥꯝ ꯊꯤ ꯆꯥꯎꯔꯤ
ꯑꯗꯨ ꯀꯩꯅꯣ ꯇꯧꯋꯦ ꯑ ꯃꯅꯤꯄꯨꯔꯗꯒꯤ ꯄꯥꯜꯂꯤꯕ ꯑꯦꯄꯜꯁꯤꯡꯁꯦ ꯑꯌꯥꯝꯕꯅꯗꯤ ꯁꯤꯜꯂꯦ ꯁꯤ ꯀꯃꯥꯏꯅ ꯇꯧꯖꯥꯅꯣ ꯈꯪꯗꯦ ꯁꯣꯜ ꯆꯥꯟꯅꯗꯕ ꯑꯣꯏꯗꯣꯏꯔꯥ ꯀꯃꯥꯏꯅ ꯇꯧꯏꯅꯣ
ꯑꯩꯈꯣꯏ ꯑꯩꯈꯣꯏꯗ ꯊꯥꯕꯗꯤ ꯕꯦꯁ ꯑꯣꯐ ꯗ ꯕꯦꯁ
ꯕꯦꯁ ꯑꯣꯐ ꯗꯥ ꯕꯦꯁ ꯀꯥꯁꯃꯤꯔ ꯀꯠꯆꯥ
ꯀꯥꯁꯃꯤꯔꯒ ꯀꯥꯁꯃꯤꯔꯒ ꯅꯝꯗꯨ ꯑꯣꯏꯔꯅꯤ ꯏꯟꯗꯤꯌꯥꯒꯤ ꯀꯩꯅꯣ ꯑ.... ꯑꯦꯄꯜ ꯁ꯭ꯇꯥꯟꯗꯥꯔ ꯍꯥꯏꯕ ꯀꯥꯟꯗ ꯑꯩꯈꯣꯏꯒꯤ ꯑꯩꯈꯣꯏ ꯑꯩꯈꯣꯏ ꯁꯨꯃꯥꯡꯗ ꯄꯥꯟꯕꯗꯣ ꯑꯗꯨꯁꯨ ꯈꯪꯅꯩ ꯀꯥꯁꯃꯤꯔ ꯁꯦꯝ ꯂꯥꯏꯅ ꯈꯪꯅꯔꯔꯣꯏꯕ
ꯈꯪꯅꯔꯣꯏꯕꯣ
ꯃꯅꯤꯈꯣꯢ ꯁꯨꯃꯥꯡꯗ ꯄꯥꯟꯕꯗꯣ ꯍꯥꯏꯗ꯭ꯔꯥꯗꯤ ꯂꯣꯏꯔꯦ
ꯎꯝ ꯅꯃꯤꯡꯗꯨꯝ ꯍꯥꯏꯖꯤꯜꯂꯨ ꯅꯞꯇꯅ ꯅꯪ ꯍꯨ....... ꯅꯪ ꯆꯩ ꯂꯩꯔꯕꯅꯦ ꯑꯅꯤꯔꯛ ꯁꯨꯔꯦ ꯅꯪ
ꯑꯩ ꯅꯠꯇꯦ ꯃꯣꯏ ꯀꯌꯥ ꯈꯪꯄꯣꯠ ꯅꯗꯦ
ꯃꯃꯥꯡꯁꯨ ꯍꯟꯗꯥꯛꯁꯨ ꯅꯪ
ꯍꯝ.......... ꯄꯨꯝꯅꯃꯛ ꯑꯩꯅ ꯁꯣꯏꯕꯅꯤ
ꯎꯝ..... ꯅꯣꯢꯒꯤ..... ꯑꯗꯨꯒꯤ ꯀꯩꯅꯣ ꯃꯃꯤꯡ ꯑꯃꯗꯤ ꯊꯣꯂꯛꯀꯅꯤꯗꯅ ꯅꯣꯏꯒꯤ ꯍꯥꯏꯗꯤ ꯍꯥ ꯏꯁꯥ ꯏꯁꯥꯒꯤ ꯃꯤꯡꯗꯤ ꯊꯣꯂꯣꯢꯗꯅ ꯍꯥꯏꯗꯤ ꯗꯨꯀꯥꯟ ꯑꯃ ꯍꯥꯡ ꯀꯥꯟꯗ ꯗꯨ... ꯗꯨꯀꯥꯟꯗꯨꯒꯤ ꯃꯃꯤꯡ ꯑꯃꯗꯤ ꯂꯩꯖꯩꯗꯅ ꯃꯁꯥ ꯃꯁꯥꯒꯤ ꯇꯣꯉꯥꯟꯕ ꯑꯃ
ꯎꯝ ꯑꯗꯨ ꯃꯃꯤꯡꯗꯨꯁꯨ ꯑꯗꯨꯕꯨꯗꯤ ꯑꯦꯄꯜꯗꯣ ꯀꯅꯥꯅ ꯈꯪꯗꯦ ꯑꯃꯨꯛ ꯄꯥꯟꯗꯅ ꯂꯣꯏ ꯁꯤꯈꯤꯕ꯭ꯔꯥ ꯍꯥꯢꯁꯨ ꯑꯁꯨꯡꯖꯦ ꯃꯃꯤꯡꯒ ꯍꯥꯟꯅ ꯈꯜꯂꯨ ꯌꯥ ꯄꯨꯠ ꯅꯠꯇ꯭ꯔꯤ ꯑꯦꯄꯜꯗꯣ ꯈꯔꯥ ꯄꯥꯜꯂꯛꯄ ꯑꯗꯨꯋꯥꯏꯗꯨꯗ ꯍꯥꯏꯗꯤ ꯄꯥꯝꯕꯤ ꯍꯧꯒꯠꯂꯛꯄ ꯑꯗꯨꯋꯥꯢꯗ....
ꯊꯥꯕ ꯌꯥꯔꯦ
ꯂꯣꯏ ꯊꯥꯗ꯭ꯣꯢꯅꯦ ꯂꯝ ꯆꯥꯎꯑꯃꯤ ꯁꯪꯉꯝ ꯑꯍꯨꯝꯍꯥꯢꯁꯦ ꯄꯔꯤ ꯑꯃ ꯌꯧꯗꯧꯔꯕꯅꯦ
ꯎꯝ....
ꯑꯩꯈꯣꯏ ꯂꯝ ꯍꯥꯏꯁꯤ ꯊꯤ ꯄꯥꯛꯏ ꯀꯩꯅꯣ ꯁꯤꯗꯗꯤ ꯐꯒꯤ ꯅꯠꯇꯦ ꯑꯗꯣ ꯀꯩꯅꯣꯗꯨꯗꯤ ꯑꯩꯈꯣꯏ ꯌꯦꯅꯈꯥ.... ꯗ ꯀꯩꯅꯣꯃꯨꯛ ꯂꯩꯕꯗꯣ ꯈꯔ ꯄꯥꯛꯅ ꯂꯩꯕꯗꯣ ꯀꯩꯅꯣ ꯄꯣꯏꯟ ꯄꯣꯏꯟ ꯗ ꯑ ꯋꯥ ꯑꯃ ꯂꯩꯕꯤ ꯇꯣ
ꯄꯣꯏꯟ ꯌꯥꯡꯈꯩ ꯃꯨꯛ ꯑꯣꯏꯔꯦꯅꯦ
ꯌꯥꯡꯈꯩꯗꯤ ꯌꯥꯝꯃꯟꯗ꯭ꯔꯣ ꯑꯗꯨꯗꯤ ꯄꯣꯏꯟ ꯌꯥꯡꯈꯩ ꯐꯧꯗꯤ ꯐꯔꯣꯢ ꯀꯨꯟꯊ꯭ꯔꯥ ꯑꯗꯨꯋꯥꯏ ꯑꯣꯏꯔꯝꯒꯅꯤꯗ
ꯑꯣ ꯀꯩꯅꯣ ꯇꯧꯔꯣ ꯑꯗꯨꯗ ꯑꯗꯨꯗꯅ... ꯀꯩ-ꯀꯩ ꯊꯥꯕ ꯌꯥꯔꯤ ꯑꯣ ꯂꯐꯨ ꯄꯔꯦꯡ ꯑꯃ ꯊꯥꯔꯣ
ꯎꯝ ꯂꯐꯨ ꯊꯥꯔꯒ ꯂꯐꯨ ꯉꯛꯇꯥ ꯆꯥꯔꯣ ꯍꯥꯏꯔꯤꯁꯦ
ꯑꯦ ꯂꯐꯣꯏ ꯌꯣꯟꯒꯗꯕꯅꯤ ꯀꯩꯅꯣ ꯅꯪ ꯉꯥꯡꯉꯤꯗꯣ
ꯑꯣ ꯂꯐꯨ ꯌꯣꯟꯕꯩ ꯋꯥꯈꯜꯅꯦꯕ ꯅꯪ ꯈꯜꯂꯤꯁꯤꯅ
ꯍꯣꯏ ꯂꯐꯣꯏꯁꯨ ꯄꯨꯊꯣꯛꯅꯤ ꯂꯐꯨꯁꯨ ꯄꯨꯊꯣꯛꯅꯤ ꯑꯅꯤꯃꯛ ꯄꯨꯊꯣꯛꯄꯒꯤ ꯄ꯭ꯂꯥꯟꯅꯦ ꯀꯩꯅꯣ
ꯐꯖꯩꯅꯦ ꯐꯖꯩ ꯂꯐꯨ ꯃꯅꯥꯁꯨ.....
ꯃꯥꯢ ꯃꯅꯥꯁꯨ ꯌꯣꯟꯅꯤ ꯌꯥꯔꯦ ꯂꯣꯏꯅ ꯍꯧꯖꯤꯛꯇꯤ ꯅꯪꯅ ꯅꯪꯅ